ꯍꯜꯂꯣ
ꯇꯥꯔꯕꯣ
ꯇꯥꯔꯦ ꯇꯥꯔꯦ ꯅꯪ ꯇꯥꯔꯕꯣ
ꯑꯣ ꯇꯥꯔꯦ ꯁꯦꯡꯅ ꯇꯥꯔꯦ ꯉꯁꯥꯏ ꯋꯥꯍꯩꯗꯤꯅꯦ ꯑꯃꯨꯛ ꯃꯈꯣꯟꯗꯣ ꯌꯥꯝ ꯁꯦꯡꯉꯨꯗ꯭ꯔꯕꯅꯦꯕ ꯍꯧꯖꯤꯛ ꯤ ꯁꯦꯡꯅ ꯇꯥꯏ
ꯎꯝ ꯇꯥꯔꯅꯤ ꯍꯧꯖꯤꯛꯇꯤ ꯉꯁꯥꯏꯗꯣ ꯀꯩꯅꯣꯁꯨ ꯇꯥꯛꯑ ꯇꯧꯕꯗꯣ ꯑꯗꯨꯃꯥꯏꯅ ꯃꯅꯨꯡꯥꯏꯇꯔꯝꯕ
ꯎꯝ ꯦꯋꯥꯠ ꯅꯨꯡꯉꯥꯏꯇꯕꯒꯤ ꯑꯣꯏꯔꯝꯗꯣꯏ ꯃꯥꯜꯂꯦ ꯑꯗꯨ ꯀꯩ ꯇꯧꯔꯝꯃꯤꯅꯣ
ꯑꯩꯁꯦ ꯐꯝꯃꯒ ꯂꯥꯏꯔꯤꯛ ꯁꯨꯝ ꯅꯉꯝꯕꯅꯤ
ꯑꯣ ꯅꯨꯡꯉꯥꯏꯕ꯭ꯔꯣ ꯐꯝꯃꯒ ꯂꯥꯏꯔꯤꯛ ꯌꯦꯡꯕꯁꯤꯕꯣ ꯅꯪꯅ ꯍꯥꯏꯔꯕ꯭ꯔ ꯑꯩ ꯑꯗꯨꯝ ꯊꯥꯖꯔꯒꯦꯗ ꯊꯖꯥ ꯇ꯭ꯔ ꯊꯖꯥ ꯍꯜ ꯂꯒꯦ
ꯍꯣꯏ ꯍꯣꯏ ꯀꯖꯦꯂꯣ ꯀꯣꯂ ꯅꯨꯡꯉꯥꯏꯇꯦ ꯅꯨꯡꯉꯥꯏꯇꯦꯗ ꯌꯦꯡꯕꯕꯨ ꯂꯥꯏꯔꯤꯛ ꯄꯥ ꯂꯥꯏꯔꯤꯛ ꯄꯥꯕ ꯅꯨꯡꯉꯥꯏꯕ꯭ꯔꯣ
ꯎꯝ ꯑꯩꯈꯣꯏꯅꯦ ꯂꯥꯏꯔꯤꯛ ꯄꯥꯕꯁꯦ ꯅꯨꯡꯉꯥꯏꯕ ꯍꯩꯔꯀꯥꯟꯗ ꯂꯥꯏꯔꯤꯛ ꯍꯩꯕ ꯃꯤ ꯍꯥꯏꯗꯨꯣ ꯑꯣꯏꯗꯣꯏꯅꯤ ꯅꯠꯇ꯭ꯔꯥ
ꯃꯥꯅꯤ ꯑꯩꯈꯣꯏꯗꯤ ꯂꯥꯏꯔꯤꯛ ꯄꯥꯕ ꯅꯨꯡꯉꯥꯏꯇ꯭ꯔꯕꯅꯤꯅ ꯍꯩꯔꯔꯣꯏꯗꯕꯅꯤ
ꯍꯩꯅꯤꯗ ꯍꯩꯅꯤꯗ ꯍꯩꯒꯅꯤ ꯍꯥꯏꯕꯒꯤ ꯑꯁꯥ ꯑꯃ ꯊꯝꯒꯗꯕꯅꯤ ꯍ
ꯍꯩꯔꯛꯇ꯭ꯔꯃꯛꯁꯨ ꯅꯠꯇ꯭ꯔꯥ
ꯃꯥꯅꯦ ꯍꯥꯏꯌꯛꯇ꯭ꯔ ꯃꯛꯁꯨ
ꯑꯗꯨ ꯁꯥꯏꯌꯦꯀꯣ
ꯁꯥꯏꯦ ꯌꯥꯝꯅ ꯁꯤꯦ ꯃꯀꯝꯆꯥꯛꯅꯦ ꯍꯥꯏꯕ
ꯅꯣꯡꯗꯤꯦ ꯇꯥꯔꯛꯇꯣꯔꯦ ꯑꯩꯈꯣꯏ ꯁꯤꯗꯨ
ꯑ ꯅꯣꯡꯉꯣꯝꯇ ꯇꯥꯊꯣꯛꯈ꯭ꯔꯗꯤ ꯁꯥꯕꯁꯤ ꯈꯤꯇꯪ ꯐꯗꯣꯏꯅꯦ ꯑꯣꯝ ꯆꯥꯛꯅꯕꯒꯤꯅꯦ ꯀꯩꯅꯣ ꯇꯧꯋꯦ ꯍꯥꯏꯕ ꯈꯪꯗꯦ ꯏꯁꯥꯁꯦ ꯑꯃ ꯑꯃꯝ ꯆꯥꯛꯅꯔꯒ ꯂꯩꯐꯝ ꯆꯥꯐꯝ ꯈꯪꯗꯕꯤꯗꯣ ꯑꯗꯨꯃꯥꯏꯅ ꯇꯧꯋꯦ ꯑꯩꯁꯨ ꯂꯥꯏꯔꯤꯛꯁꯦ ꯈꯔ
ꯎ
ꯍꯥꯡꯗꯣꯛꯄꯤꯒꯦꯅ ꯈꯟꯕꯅꯦ ꯑꯗꯣ ꯍꯧꯖꯤꯛꯐꯥꯎꯕ ꯍꯥꯡꯗꯣꯛꯇꯔꯤ
ꯍꯥꯡꯗꯣꯛꯑꯣ ꯇꯦꯕꯜꯅꯅ ꯐꯝꯃꯣ ꯍꯥꯡꯗꯣꯛꯑꯣ ꯑꯗꯨꯒꯣ ꯏꯌꯥꯔ ꯄꯤꯁꯁꯦ ꯍꯥꯞꯄ ꯄꯣꯗꯣ ꯂꯥꯏꯔꯤꯛꯇꯨꯗꯤ ꯑꯩꯉꯣꯟꯗ ꯋꯥꯔꯤ ꯁꯥꯟꯅꯔꯁꯦꯗꯣ
ꯀꯩ ꯇꯧꯋꯦ ꯍꯥꯏꯅꯣ ꯇꯥꯍꯧ
ꯂꯥꯏꯛꯛꯇꯁꯨ ꯂꯩꯥꯏꯛꯛꯇꯁꯨ ꯍꯪꯗ ꯑꯣ ꯑꯗꯨꯗꯨꯒ ꯐꯝꯃꯣ ꯇꯦꯕꯜꯗ ꯑꯗꯨꯗꯨ ꯑꯗꯨꯗ ꯋꯥꯔꯤ ꯁꯥꯟꯅ ꯁꯥꯟꯅꯔꯒ ꯍꯛꯇ ꯄꯥꯎꯈ꯭ꯔꯕ
ꯑꯣ ꯎꯝ ꯐꯔꯅꯤ ꯄꯥꯅꯤ
ꯁꯣꯏꯗꯦꯒꯌꯥ
ꯌꯥꯝ ꯁꯣꯏꯗ꯭ꯔꯦ
ꯑꯩ ꯏꯟꯖꯥꯡ ꯆꯥꯒꯦ ꯉꯁꯤꯗꯤ
ꯑꯣ ꯑꯩ ꯁꯧꯒ꯭ꯔꯤ ꯑꯃ ꯊꯣꯡꯉꯦ ꯑꯗꯨꯗꯨꯒ ꯕꯗꯥꯝ ꯑꯃ ꯉꯧꯔꯦ ꯑꯗꯨꯒ ꯀꯖꯔꯦ ꯆꯥꯛꯁꯦ ꯂꯥꯞꯃꯟꯗꯅ ꯆꯥꯥꯁꯟꯈꯤꯕꯅꯦ ꯑꯗꯣ ꯍꯧꯖꯤꯛꯁꯦ ꯑꯃꯨꯛ ꯆꯥꯛꯁꯦ ꯂꯥꯝꯂꯤ ꯂꯥꯝꯂꯤ ꯀꯔꯤ ꯀꯔꯤ ꯇꯧꯔꯛꯑꯦꯕ ꯑꯩꯗꯣ ꯆꯥꯛꯆꯥ ꯇꯣꯛꯑꯒ ꯑ ꯀꯥ ꯋꯥꯏꯔꯝ ꯇꯩꯗꯅ ꯈꯣ ꯠꯇꯅ ꯑꯗꯩꯗꯤ ꯐꯤꯔꯣ ꯁꯨꯗꯣꯛꯇꯅ ꯇꯧꯔꯨꯔꯦꯕ ꯈꯔ ꯏꯔꯨꯁꯤꯜꯂꯨꯖꯠ ꯊꯣꯛꯎ ꯑꯗꯨꯗꯨꯒꯤ ꯏꯁ ꯃꯥꯦ ꯏꯅꯔꯖꯤ ꯈꯔ ꯇꯤꯡꯈ꯭ꯔꯕꯅꯤꯅ ꯆꯥꯛꯁꯦ ꯈꯔ ꯑꯃꯨꯛ ꯂꯥꯝꯃꯛꯑꯦꯕ ꯑꯩꯁꯦ ꯍꯧꯖꯤꯛꯁꯦ
ꯎꯝ
ꯑꯗꯨꯗꯨꯅ ꯋꯥꯈꯜ ꯈꯜꯂꯤ ꯑꯩ ꯅꯍꯥꯟꯈꯩꯗꯩ ꯑꯩꯗꯣ ꯌꯨꯝꯗ ꯂꯩꯔꯨꯕ ꯑꯗꯣ ꯉꯁꯤ ꯈꯤꯇꯪ ꯍꯣꯁꯇꯦꯜꯗ ꯂꯥꯛꯄꯅꯦꯕ ꯑꯩꯁꯦ ꯅꯇꯩ ꯉꯔꯥꯡ ꯂꯥꯛꯄ ꯑꯗꯣ ꯉꯔꯥꯡꯗꯤ ꯊꯦꯡꯉꯕꯅꯤꯅ ꯑꯩꯁꯦ ꯂꯣꯏꯁꯤꯟꯗ꯭ꯔꯕ ꯄꯣꯠ ꯆꯩꯗꯣ ꯌꯥꯝ ꯀꯟꯅ ꯑꯗꯣ ꯉꯁꯤꯗꯤ ꯑ ꯂꯣꯏꯁꯤꯟꯕꯅꯦꯕ ꯑꯩꯅ ꯑꯗꯨꯗꯨꯒꯤ ꯑꯩ ꯋꯥꯔꯦ ꯑꯩ ꯍꯧꯖꯤꯛ ꯑꯗꯨꯅ ꯑꯁꯪ ꯑꯃꯥꯟꯁꯤꯦ ꯍꯧꯖꯤꯛ ꯌꯦꯡꯉꯒ ꯑꯩ ꯐꯝꯃꯤ
ꯑꯩꯁꯨꯁꯨ
ꯎꯝ ꯎꯝ
ꯐꯤꯁꯨ ꯇꯧꯕꯗꯤ ꯃꯌꯥꯝ ꯂꯩꯌꯦꯕꯀꯣ ꯑꯣ ꯐꯨ꯭ꯦ ꯊꯅꯤ ꯈꯔ ꯍꯌꯦꯡ ꯍꯣꯔꯦꯟ ꯂꯥꯡꯇ ꯉꯝꯃꯅꯤ ꯑꯗꯨꯒ ꯍꯌꯦꯡꯁꯨ ꯇꯣꯛꯑꯒꯦ ꯑꯩ ꯐ ꯇꯍꯦꯟꯅ ꯑꯊꯧꯕꯒꯦ ꯑꯩꯅ ꯍꯗꯅ ꯃ
ꯍꯣꯏ ꯐꯦꯁꯨ ꯍꯣꯏ ꯐꯤꯁꯦꯁꯨꯗꯣꯛ ꯈ꯭ꯔꯗꯤꯅꯦ ꯋꯥꯈꯜꯁꯦ ꯌꯥꯝꯗꯤ ꯌꯥꯡꯕꯅꯦ ꯑꯃ ꯀꯩ ꯍꯥꯏꯅꯤ ꯊꯕꯛ ꯁꯦ ꯈꯪꯗꯦ ꯌꯥꯝ ꯏꯁꯥꯁꯦ ꯌꯥꯝ ꯁꯦꯡꯕꯩ ꯇꯥꯏꯞꯇ ꯑꯃ ꯈꯪꯗꯦ ꯌꯥꯝ ꯌꯥꯡꯕꯗꯣ
ꯍꯣꯏ ꯀꯩꯝꯇ ꯊꯕꯛꯀ ꯊꯕꯛꯀ ꯂꯩꯇ꯭ꯔꯕꯅꯤꯅꯀꯣ
ꯍꯣꯏ
ꯍꯥꯏꯌꯦ ꯇꯧꯗꯧꯕ ꯊꯕꯛ ꯑꯃ ꯂꯣꯏꯁꯤꯟꯈꯤꯕꯒꯤ ꯋꯥꯏ ꯁꯪꯕꯗꯣ
ꯎꯝ ꯍꯣꯏ ꯇꯧꯕꯅꯦ ꯑꯗꯨꯃꯥꯏꯅ ꯑꯁ ꯑꯩ ꯑꯩ ꯍꯧꯖꯤꯛꯁꯦ ꯐꯤ ꯌꯥꯝꯕꯨꯗꯤ ꯌꯥꯝꯗꯦꯩꯅ ꯉꯔꯥꯡ ꯁꯦꯠꯂꯒ ꯁꯨꯝ ꯂꯥꯛꯄ ꯁꯦꯠꯂꯨꯕ ꯈꯩꯗꯣ ꯈꯛꯇꯅꯦ ꯕ ꯑꯗꯨꯁꯨ ꯑꯃ ꯑꯩꯁꯤꯦ ꯌꯥꯝ ꯏꯁꯥꯁꯦ ꯌꯥꯝ ꯅꯨꯡꯉꯥꯏꯕꯒꯤ ꯃꯑꯣꯡꯗ ꯑꯃ ꯇꯧꯔꯦ ꯍꯥꯏꯕ ꯏꯔꯨꯁꯨ ꯊꯣꯛꯎꯕꯗꯨꯗ ꯑꯩꯅ ꯉꯁ ꯉꯔꯥꯡꯁꯦ ꯂꯥꯛꯄ ꯀꯥꯟꯗꯅꯦ ꯀꯥꯁꯦ ꯌꯥꯝ ꯆꯥꯏꯔꯝꯃꯦꯕ ꯁꯝ ꯉꯥꯛꯇ ꯑꯩꯈꯣꯏ ꯅꯨꯄꯤꯗꯤ ꯁꯝꯁꯦ ꯈꯔ ꯀꯦꯜꯂꯤꯗꯅ ꯑꯗꯨꯗꯨꯅ ꯁꯝꯁꯦ ꯑꯔꯣꯏꯕꯗꯨꯗ ꯇꯥꯔꯝꯃꯤꯁꯦ ꯑꯗꯨꯗꯨꯒꯤ ꯀꯩꯅꯣ ꯇꯧꯕ ꯀꯥꯟꯁꯤꯗ ꯋꯥꯏꯔꯝ ꯀꯩꯀꯥꯗꯣ ꯍꯥꯏꯗꯤ ꯁꯇꯣꯛꯈ꯭ꯔꯒ ꯑꯃ ꯅꯥꯟꯗꯣꯏꯕ ꯃꯥꯟꯕꯗꯣ ꯑꯗꯨꯗ ꯑꯩꯅ ꯉ ꯑꯌꯨꯛ ꯉꯥꯏꯕꯅꯦꯕ ꯉꯔꯥꯡ ꯅꯨꯡꯗꯥꯡꯗꯗꯤ ꯑꯩꯁꯦ ꯋꯥꯔꯕ ꯊꯕꯛꯁꯦ ꯇꯧꯅꯤꯡꯗ꯭ꯔꯕ ꯑꯗꯨ ꯋꯥꯏꯗꯣ ꯍꯥꯏꯦꯠꯇꯪ ꯁꯤꯠꯂꯒꯣꯛ ꯇꯣꯛꯈ꯭ꯔꯦꯕ ꯑꯗꯣ ꯑꯌꯨꯛꯁꯦ ꯑꯃꯝꯇ ꯂꯥꯛꯑꯒ ꯋꯥꯏꯁꯦ ꯇꯩꯊꯣꯛꯀꯦꯅ ꯉꯥꯏꯕꯅꯦꯕ ꯑꯩꯅ ꯑꯗꯨ ꯇꯧꯈ꯭ꯔꯦ ꯋꯥꯏ ꯁꯪꯉꯦ
ꯃꯥꯥꯏ ꯆꯦ
ꯨꯡꯉꯥꯏꯔꯦ
ꯑꯗꯣ ꯍꯧꯖꯤꯛ ꯂꯥꯏꯔꯤꯛ ꯄꯥꯗꯕꯒꯤ ꯍꯥꯥ
ꯑꯩꯁꯨ ꯉꯥꯡ ꯂꯩꯔꯒꯅꯦ ꯃꯤꯊꯣꯛꯇꯗꯤ ꯁꯥꯕ ꯁꯤꯂꯗꯔꯦ
ꯍꯣꯏ ꯍꯣꯏ ꯌꯥꯝ ꯑꯣꯆꯥꯛꯅꯩ ꯍꯥꯏꯕ ꯑꯗꯣ ꯑꯩꯁꯦ ꯍꯧꯖꯤꯛꯁꯦ ꯂꯥꯏꯔꯤꯛꯁꯦ ꯄꯥꯗ꯭ꯔꯤꯕꯒꯤ ꯂꯥꯏꯔꯤꯛ ꯄꯥꯗꯕꯒꯤ ꯋꯥꯈꯜ ꯅꯨꯡꯉꯥꯏꯇꯕ ꯑꯃꯗꯤꯝ ꯑꯗꯨꯝ ꯐꯥꯎꯔꯒ ꯂꯩꯔꯦꯕ ꯑꯗꯣ ꯀꯥꯏꯗꯤ ꯀꯩꯗꯒꯤ ꯍꯧꯔꯒ ꯄꯥꯗꯣꯏꯅꯣ ꯍꯥꯏꯁꯦ ꯑꯩꯁꯦ ꯍꯧꯖꯤꯛ ꯈꯪꯗꯕꯒꯤ ꯃꯊꯥ ꯁꯥꯔꯦꯕ ꯑꯗꯨꯗꯨꯅ ꯑꯩ ꯀꯩꯅꯣꯝꯃ ꯇꯧꯔꯛ ꯂꯥꯏꯔꯤꯛ ꯄꯥꯕ ꯍꯧꯗꯕ ꯌꯥꯗꯦ ꯑꯩ ꯀꯌꯥꯝ ꯁꯥꯏ ꯌꯥꯝ ꯐꯔꯦ
ꯀꯥ ꯃꯊꯥꯗ ꯌꯥꯝ ꯁꯥꯏ ꯃꯊꯥꯗ ꯌꯥꯝ ꯁꯥꯏ ꯍꯥꯏꯔꯒ ꯂꯩꯗꯤ ꯑꯗꯨꯝ ꯄꯥꯔꯕ ꯂꯩꯔꯗꯤ ꯄꯁꯗꯣ ꯄꯩꯁꯥ ꯇ
ꯍꯣꯏ ꯌꯥꯔꯣꯏꯗꯣꯏꯅꯦ ꯑꯗꯨꯁꯨ ꯌꯥꯎꯔꯤꯅꯦ ꯑꯗꯨꯗꯁꯨ ꯑꯩꯁꯦ ꯉꯔꯥꯡꯁꯦ ꯈꯔ ꯊꯦꯡꯅ ꯂꯥꯏꯔꯤꯛꯁꯦ ꯄꯥꯒꯦꯅ ꯈꯜꯂꯦꯕ ꯑꯗꯣ ꯑꯩꯁꯦ ꯅꯍꯥꯟ ꯅꯍꯥꯟꯈꯩ ꯂꯩꯔꯨꯗꯕꯩꯗ ꯀꯩꯅꯣꯅꯤ ꯉꯔꯥꯡ ꯀꯤꯕꯩ ꯇꯥꯏꯞꯇ ꯌꯥꯝ ꯐꯥꯎꯕ ꯏꯁꯥꯗꯀꯣ ꯑ ꯑꯩꯁꯦ ꯃꯩ ꯊꯥꯜꯂꯒꯁꯨ ꯇꯨꯝꯃꯤꯅꯦ ꯍꯥꯏꯕ ꯀꯩꯅꯣ ꯑꯃ ꯈꯪꯗꯦ ꯀꯩꯗꯧꯕꯩꯅꯣ ꯈꯪꯗꯦꯕ ꯑꯃ ꯀꯤꯕꯩꯍꯣꯡ ꯑꯃ ꯇꯧꯕꯗꯗ ꯄꯨꯛꯅꯤꯡꯒꯁꯤꯦ ꯍꯁꯤꯕ ꯊꯝ ꯇꯣ
ꯎꯝ
ꯇꯧꯔꯤꯅꯦꯃꯤ
ꯁꯨꯔꯥꯏꯕꯨ ꯂꯥꯛꯄꯅꯦꯅꯤ ꯌꯝꯗꯟꯅꯦ ꯂꯩ ꯇꯧꯕꯅꯦ ꯇꯧꯕꯅꯦ ꯅꯪꯅꯒ ꯅꯊꯟꯇ ꯂꯩꯕꯗꯣ
ꯍꯣꯏ ꯑꯗꯨꯗꯨꯒꯤꯁꯨ ꯑꯣꯏꯔꯝꯅꯦ ꯑꯩ ꯄꯨꯛꯅꯤꯡ ꯅꯨꯡꯁꯤꯔꯤꯕꯣꯅꯦ
ꯑꯗꯨꯏꯅ ꯏꯙꯟꯗꯒ ꯂꯩꯔꯀꯥꯟꯗꯒ ꯌ ꯌꯨꯝꯗꯗꯤ ꯃꯌꯥꯝ ꯄꯨꯜꯂꯒ ꯑꯗꯨꯝꯗ ꯍꯥꯏꯅꯔꯒ ꯑꯩꯉꯣꯟꯗ ꯂꯥꯛꯄꯗꯣ ꯁꯥꯔꯦꯗ ꯀꯔꯤꯕꯅꯣ ꯍꯥꯏꯅꯤꯡꯉꯤꯕꯅꯣ ꯍꯜꯂꯣ ꯅꯪ ꯉꯥꯡꯕ ꯑꯃꯨꯛ ꯇꯥꯗꯔꯦꯉꯣ